ꯎꯝ ꯀꯩꯗꯧꯔꯒꯦ
ꯍꯧꯖꯤꯛ ꯀꯔꯤꯁꯨ ꯇꯧꯗꯦ ꯑꯩ ꯆꯤꯞꯁ ꯆꯠꯔꯦ
ꯑꯣ ꯑꯁ ꯑꯩꯁꯨ ꯆꯞ ꯆꯥꯔꯝꯕꯅꯦ ꯆꯞ ꯃꯥꯟꯅꯔꯦꯅꯦ ꯁꯤꯗꯤ
ꯅꯪ ꯀꯔꯤꯒꯤ ꯆꯤꯞꯁ ꯆꯥꯔꯦ
ꯑꯥ ꯑꯩꯗꯣ ꯑꯆꯥꯄꯣꯠ ꯆꯥꯕꯀꯣ
ꯑꯆꯥꯄꯣꯠ ꯏꯕꯤꯅꯤꯡꯒꯤ
ꯍꯣꯏ
ꯀꯔꯤ
ꯀꯩ ꯍꯥꯏꯅꯣ
ꯅꯪ ꯀꯔꯤ ꯑꯆꯥꯄꯣꯠ ꯆꯥꯔꯤ
ꯑꯩꯗꯤ ꯑꯪꯀꯜ ꯆꯤꯞ ꯆꯥꯕꯅꯦ ꯑꯪꯀꯜ ꯆꯤꯞ
ꯑꯣ
ꯑꯩꯗꯤ ꯂꯦꯁ ꯆꯥꯕ ꯆꯥꯏ ꯆ ꯄꯁ
ꯍꯥꯎꯕ꯭ꯔꯣ
ꯇꯥꯏꯌꯦ ꯅꯪ ꯇꯥꯕ꯭ꯔꯣ ꯅ ꯀ ꯑꯧ ꯍꯥꯎꯋꯦ ꯍꯥꯎꯋꯦ ꯌꯥꯝꯅ ꯍꯥꯎꯋꯦ ꯉꯗꯤ
ꯑꯩꯁꯨ ꯆꯥꯕꯅꯤ ꯍꯥꯎꯋꯦ ꯂꯣꯏꯔꯦ ꯑꯩꯗꯤ ꯆꯥꯕ
ꯑꯣ
ꯀꯁꯤ
ꯄꯁ ꯍꯣꯏ ꯅꯣꯡꯉꯔꯤꯌꯦ ꯅꯪꯗꯤ
ꯀꯩꯁꯨ ꯅꯨꯡꯉꯥꯏꯔꯤꯌꯦ
ꯍꯧꯖꯤꯛ ꯀꯩꯗꯧꯔꯤꯒꯦ
ꯑꯩ ꯏꯁꯤꯡ ꯏꯁꯤꯡ ꯌꯥꯔꯤ
ꯎꯝ ꯍꯧꯖꯤꯛ ꯑꯩ ꯆꯠꯆꯔꯒꯦ ꯅꯪꯗꯤ
ꯅ ꯆ ꯆ ꯇꯨꯔꯣ
ꯎꯝ
ꯑꯩꯗꯤ ꯆꯥꯛ ꯆꯥꯕ ꯉꯁꯥꯏ ꯄꯨꯡ ꯇꯔꯥꯃꯥꯊꯣꯏ ꯕꯥꯔꯣ ꯇꯥꯕꯗꯣ ꯭ꯋ ꯗꯗꯥꯏꯔꯦ ꯇ ꯁꯛꯁ ꯍꯥꯏ꯭ꯋ
ꯊꯦꯡ ꯊꯦꯡꯌꯨ ꯍꯧꯖꯤꯛ ꯆꯥꯅꯤꯡꯕ꯭ꯔꯣ ꯇꯗꯝ
ꯍꯧꯖꯤꯛꯇꯤ ꯆꯥꯅꯤꯡꯗ꯭ꯔꯦꯗ ꯄꯨꯛ ꯄꯤꯛ ꯊꯜꯂꯦ
ꯆꯠꯅꯤꯡꯉꯤꯗꯤ ꯑꯩꯉꯣꯟꯟꯅ ꯂꯣꯏꯒꯤꯇꯗ
ꯌꯦꯦ
ꯍꯋꯥꯏ
ꯍꯋꯥꯏ
ꯎꯝ ꯍꯋꯥꯏ ꯑꯗꯨ ꯃꯣꯔꯣꯛ ꯃꯦꯞꯄꯒ ꯆꯪꯅꯤꯡꯉꯤ ꯅꯥꯏꯈꯣ
ꯏꯔꯨ ꯅꯪꯗꯤ ꯁꯝꯄꯨꯒꯨꯝꯕꯗꯣ ꯀꯔꯤ ꯁꯤꯖꯤꯟꯅꯒꯦ
ꯑꯩ ꯗꯤ ꯗꯣꯐ ꯗꯣꯐꯀꯤ ꯁꯝꯄꯨ ꯌꯨꯁ ꯇꯧꯑꯦ ꯎꯝ ꯅꯨꯡꯉꯥꯏꯔꯦ ꯀꯔꯤ
ꯅꯣꯏꯗꯤ ꯅꯣ ꯅꯣꯡ ꯇꯥꯕ꯭ꯔꯥꯕ
ꯑꯣ ꯇꯥꯗꯦ ꯍꯧꯖꯤꯛ
ꯅꯨꯡꯁꯥ ꯁꯥꯕ꯭ꯔꯣ
ꯍꯣꯏ ꯁꯥꯏꯌꯦ ꯅꯪ ꯅꯪꯔꯣꯗꯥꯗꯤ
ꯑꯣꯝ ꯆꯥꯡꯒꯅꯌꯦ
ꯑ
ꯑ ꯋꯥꯔꯤ ꯑꯃ ꯂꯤꯕꯤꯌꯨꯔꯣ
ꯅꯪ ꯅꯪ ꯑꯩꯉꯣꯟꯗ ꯍꯥꯏꯕꯤꯌꯨ
ꯑꯩ ꯋꯥꯔꯤ ꯑꯃ ꯂꯩꯕꯤꯒꯦꯀꯣ
ꯍꯣꯏ ꯍꯥꯏꯕꯤꯌꯨ
ꯎꯝ ꯎꯝ ꯍꯟꯅꯕꯤ ꯑꯃꯅꯦ
ꯍꯣꯏ ꯎꯝ ꯍꯥꯏꯕꯤꯌꯨ ꯍꯣꯏ ꯎꯝ
ꯀꯩꯅꯣ ꯇꯣ ꯃꯊꯟꯇ ꯂꯩꯌꯦꯕꯀꯣ
ꯎꯝ
ꯃꯥꯒꯤ ꯃꯤ ꯀꯅꯥꯁꯨ ꯂꯩꯇꯦ ꯃꯊꯟꯗ ꯃꯥꯒꯤ ꯃꯌꯨꯝꯗꯣ ꯌꯥꯝ ꯆꯥꯎꯋꯦ ꯑꯗꯨꯒ ꯏꯊꯟꯗ ꯂꯩꯑꯦ ꯃꯥꯒꯤ ꯏꯪꯈꯣꯜꯁꯨ ꯌꯥꯝ ꯆꯥꯎꯋꯦ ꯑꯗꯨꯗꯒꯤ ꯃꯥꯗꯣ ꯃꯁꯥ ꯌꯥꯝ ꯅꯥꯜꯂꯤ ꯊꯕꯛ ꯐꯤꯁꯨ ꯐꯤ ꯁꯥꯕꯗꯣ ꯑꯗꯨꯃꯥꯏꯅ ꯁꯥꯔꯦ ꯑꯗꯨꯒ ꯄꯩꯁꯥ ꯇꯥꯂꯦꯕ ꯑꯗꯨꯒ ꯅꯣꯡꯃꯗꯤꯅꯦ ꯍꯨꯔꯥꯟꯕꯁꯦ ꯂꯥꯛꯑꯦ ꯍꯨꯔꯥꯟꯕꯁꯦ ꯂꯥꯛꯑꯀꯥꯟꯗ ꯉꯁꯥꯏꯒꯤ ꯀꯩꯅꯣꯁꯦ ꯍꯅꯨꯕꯤꯁꯦ ꯍꯥꯟꯅꯨꯕꯤꯁꯤꯒꯤ ꯃꯌꯨꯝꯗ ꯆꯪꯉꯛꯑꯦ ꯃꯌꯨꯝꯗ ꯆꯪꯉꯛꯑꯒ ꯃꯥꯁꯦ ꯍꯨꯔꯥꯟꯕ ꯆꯪꯉꯦ ꯑꯗꯨꯒꯅ ꯍꯥꯟꯅꯨꯕꯤꯁꯦ ꯇꯨꯝꯃꯝꯗ꯭ꯔꯤꯕꯀꯣ ꯃꯥꯅ ꯐꯂꯥꯡꯗ ꯂꯨꯝꯃ ꯇꯥꯕ ꯀꯥꯟꯗ ꯍꯅꯨꯕꯤꯁꯦ ꯇꯨꯝꯃꯝꯗꯦ ꯃꯥꯁꯦ ꯐꯤꯒꯤ ꯇꯩꯔꯦꯡ ꯑꯗꯨꯅ ꯁꯥꯕꯒꯤ ꯒꯦꯒꯦꯒꯦ ꯂꯥꯎ ꯂꯩꯔꯝꯃꯦ
ꯍꯣꯏ
ꯑꯗꯨꯒꯤ ꯑꯁ ꯁꯤꯗꯤ ꯇꯨꯝꯗ꯭ꯔꯤ ꯍꯥꯟꯅꯨꯕꯤꯁꯦ ꯍꯌꯦꯡ ꯑꯃꯨꯛ ꯂꯥꯛꯑꯒꯦꯗ ꯍꯥꯏꯅ ꯆꯠꯈ꯭ꯔꯦ ꯑꯗꯨꯗꯒꯤ ꯃꯊꯪꯒꯤ ꯅꯨꯃꯤꯠꯇ ꯅꯦꯛꯁ ꯗꯦꯗ ꯃꯥꯁꯦꯂꯥꯡ ꯑꯦ ꯂꯥꯛꯒ ꯑ ꯉꯥꯟ ꯇꯥꯅ ꯂꯥꯛꯑꯦ ꯃꯝꯗ꯭ꯔꯤꯉꯩꯗ ꯑꯗꯨ ꯍꯅꯨꯄꯤꯗꯣ ꯃꯈꯣꯡ ꯃꯈꯨꯠ ꯍꯥꯝꯗꯣꯛꯑꯒ ꯃꯥꯒꯤ ꯕꯥ ꯃꯥꯒꯤ ꯈꯨꯗꯦꯡꯗꯣ ꯃꯄꯥꯟꯗ ꯈꯨ ꯈꯣꯡꯖꯨꯝꯗꯣ ꯍꯥꯏꯩꯗꯣꯛꯅꯤꯡꯉꯥꯏꯒꯤ ꯊꯣꯛꯂꯛꯈꯤꯕ ꯃꯇꯝꯗ ꯃꯥꯅ ꯆꯪꯉꯒ ꯇꯨꯃꯤꯟꯅ ꯀꯥꯡꯈ ꯃꯈꯥꯗ ꯂꯣꯠꯂꯦꯕ
ꯑꯣ
ꯑꯗꯣ ꯃꯥ ꯉꯁꯥꯏꯅ ꯀꯥꯡꯒ ꯃꯈꯥ ꯆꯂꯣꯂꯕ ꯁꯣꯏꯔ ꯑꯩꯒꯤꯗꯣ ꯑꯗꯨꯒ ꯑꯃꯨꯛ ꯎꯝ ꯍꯥꯟꯅꯨꯕꯤꯗꯨꯅ ꯈꯣꯡꯖꯨꯝ ꯍꯩꯗꯣꯛꯄ ꯊꯣꯛꯄ ꯃꯇꯝꯗꯅꯦ ꯃꯥꯏ꯫ꯅ ꯎꯝ ꯊꯣꯛꯂꯛꯑꯒ ꯀꯩꯅꯣꯗ ꯄꯨꯟꯗꯣꯟ ꯄꯨꯟꯗꯣꯟ ꯃꯈꯥꯗ ꯂꯨꯝꯃꯒ ꯂꯩꯔꯦ ꯑꯗꯨꯒ ꯄꯟꯗꯣ ꯃꯈꯥꯗ ꯂꯨꯝꯕ ꯂꯩꯕꯗꯣ ꯍꯅꯨꯕꯤꯁꯤꯅ ꯎꯔꯕ ꯑꯗꯨ ꯍꯟꯊꯕꯤꯗꯨꯅ ꯎꯕꯒꯤ ꯍꯥꯏꯔꯦ ꯑꯁꯗꯤ ꯀꯃꯥꯏꯅ ꯇꯧꯅꯤ ꯑꯩꯗꯤ ꯏꯊꯟꯗꯅꯤꯅ ꯑꯃꯨꯛ ꯑꯃꯨꯛ ꯑꯩꯅ ꯐꯥꯕꯁꯨ ꯉꯝꯃꯣꯏ ꯃꯥꯅ ꯑꯃꯨꯛ ꯑꯩ ꯑꯩꯉꯣꯟꯗ ꯑꯦꯇꯦꯛ ꯇꯧꯔꯛꯑꯗꯤ ꯀꯃꯥꯏꯅ ꯇꯧꯅꯤ ꯈꯜꯂꯕ ꯑꯗꯨꯗꯒꯤ ꯃꯥꯁꯦ ꯎꯝ ꯀꯥꯟꯅꯗꯦ ꯑꯩꯁꯦ ꯋꯥꯔꯤ ꯑꯃ ꯂꯤꯠꯁꯤꯟꯅꯔꯒꯦ ꯍꯥꯏ ꯑꯗꯨ ꯃꯥꯅ ꯏꯇꯥ ꯊꯝꯃꯩ ꯏꯇꯥ ꯊꯝꯃꯩ ꯍꯥꯏꯅ ꯀꯧꯏꯦ ꯑꯗꯨꯗꯒꯤ ꯍꯨꯔꯥꯟꯕꯗꯨꯅ ꯀꯩꯅꯣꯅꯦ ꯃꯥꯏ ꯊꯥꯡꯃꯩꯁꯤꯕꯨ ꯅꯨꯡꯇꯤꯒꯤ ꯈꯨꯝꯕꯖꯥꯠꯂꯣꯏ ꯈꯜꯂꯦꯕ
ꯎꯝ
ꯑꯗꯨꯗꯒꯤ ꯑꯗꯨꯗꯤ ꯈꯨꯝꯕ ꯖꯥꯠꯂ ꯈꯟꯕꯗꯤ ꯃꯥꯅ ꯍꯟꯗꯛꯇꯤ ꯀꯧꯔꯥꯗꯤ ꯈꯨꯝꯃ ꯒꯦꯗꯥ ꯍꯥꯏꯅ ꯈꯜꯂꯦ ꯑꯗꯨꯗꯒꯤ ꯃꯊꯪꯗ ꯑꯃꯨꯛ ꯍꯅꯨꯕꯤꯗꯨꯅ ꯏꯇꯥ ꯊꯪꯃꯩ ꯀꯔꯤ ꯇꯧꯔꯒꯦ ꯉꯁꯤꯕꯨ ꯈꯨꯝꯗ꯭ꯔꯤꯁꯤꯕꯨ ꯍꯥꯏꯔꯒ ꯏꯇꯥ ꯊꯪꯃꯩ ꯑꯃꯨꯡ ꯀꯧꯋꯦ ꯑꯗꯨ ꯂꯥꯁꯇ ꯍꯨꯔꯥꯟꯕ ꯗꯨꯅ ꯍꯥꯎ ꯍꯥꯏꯔꯦ ꯑꯗꯨ ꯍꯨꯔꯥꯟꯕꯅ ꯍꯥꯎ ꯍꯥꯏꯕꯗꯣ ꯏꯃꯥꯎ ꯇꯧꯋꯦ ꯍꯥꯏ ꯍꯅꯨꯕꯤꯗꯣ ꯑꯗꯨꯗꯒꯤ ꯑ ꯍꯥꯅꯨꯕꯤꯗꯨꯅ ꯑꯃꯨꯛꯀ ꯀꯧꯒꯦ
ꯎꯝ
ꯏꯇꯥ ꯊꯝꯃꯩ ꯀꯧꯕꯗ ꯃꯥꯅ ꯇꯞꯅ ꯍꯥꯎ ꯍꯥꯏ ꯑꯗꯨꯗꯒꯤ ꯋꯥꯔꯤ ꯑꯃꯅꯤ ꯂꯤꯒꯦ ꯇꯥꯎ ꯏꯇꯥ ꯉꯁꯤ ꯍꯟꯅꯨꯕꯤ ꯑꯃꯒꯤ ꯌꯨꯝꯗ ꯍꯝ ꯍꯨꯔꯥꯟꯕ ꯑꯃ ꯆꯪꯂꯕ ꯑꯣꯏꯔꯦ ꯍꯥꯏꯅ ꯋꯥꯔꯤꯗꯤ ꯁꯤꯟꯅꯔꯦ ꯑꯗꯨꯒ ꯂꯩꯀꯥꯏ ꯂꯩꯀꯥꯏ ꯍꯨꯔꯥꯟꯕ ꯆꯪꯉꯦ ꯍꯨꯔꯥꯟꯕ ꯆꯪꯉꯦ ꯂ__ ꯂꯥꯎꯔꯦ ꯑꯗꯨꯗꯒꯤ ꯃꯌꯥꯝ ꯆꯪꯉꯒ ꯍꯨꯔꯥꯟꯕꯗꯣ ꯐꯨꯔꯦ
ꯎꯝ
ꯑꯗꯨꯃꯥꯏꯅ ꯇꯧꯔꯒ ꯍꯨꯔꯥꯟꯕ ꯐꯥꯔꯤꯕ ꯑꯗꯨ ꯋꯥꯔꯤꯗꯣ ꯅꯪ ꯇꯥꯗ꯭ꯔꯤꯕꯣ
ꯇꯥꯗ꯭ꯔꯤꯌꯦ ꯐꯥꯔꯁ ꯇꯥꯏꯝ ꯇꯥꯔꯦ ꯅꯪꯉꯣꯟꯗ
ꯇꯥꯔꯝꯃꯗ꯭ꯔꯥ ꯍꯥꯏꯔꯒ ꯋꯥꯔꯤꯗꯨ ꯅꯨꯡꯉꯥꯏꯕꯅꯦ ꯏ꯭ꯌꯨ ꯌꯨꯇ꯭ꯨꯌꯕꯇꯁꯨ ꯐꯪꯕꯅꯦ ꯏꯇꯥ ꯊꯪꯃꯩ ꯍꯥꯏꯅ ꯁꯔꯁ ꯊꯤꯌꯣꯕ ꯌꯨꯇ꯭ꯨꯕ ꯇꯁꯨ ꯐꯪꯕꯅꯦ ꯅꯨꯡꯉꯥꯏꯕꯅꯦ
ꯑꯗꯨ ꯅꯪ
ꯎꯆꯦꯛ ꯂꯥꯃꯩ ꯗꯣꯡꯁꯨ ꯋꯥꯔꯤ ꯂꯩꯌꯦ ꯑꯗꯨꯗꯒꯤ ꯀꯔꯤꯅꯣ ꯑꯃꯗꯣ ꯎꯝ
ꯊꯕꯥꯇꯣꯟ ꯀꯕꯨꯏ ꯀꯩ ꯑꯣꯏꯕꯗꯣ
ꯍꯣꯏ ꯊꯕꯥꯇꯣꯟꯗꯤ ꯅꯨꯡꯉꯥꯏꯔꯦ
ꯌꯦꯡꯉꯕꯥ
ꯍꯣꯏ ꯑꯩ ꯌꯦꯡꯈ꯭ꯔꯦ ꯃꯤꯅꯤꯡꯗꯤ ꯌꯥꯝꯅ ꯃꯤꯅꯤꯡꯐꯨꯜ ꯑꯣꯏꯌꯦꯀꯣ
ꯃꯥꯏꯕꯅ ꯀꯩ ꯑꯣꯜꯂꯤꯕ ꯑꯗꯨꯅꯦ ꯑꯗꯨꯗꯒꯤ ꯀꯨꯟꯖꯔꯥꯅꯤꯅꯦ ꯀꯨꯟꯖꯔꯥꯅꯤꯒꯤꯁꯨ ꯋꯥꯔꯤ ꯂꯩꯌꯦ ꯑꯗꯨꯗꯒꯤ ꯎꯝ ꯀꯩ ꯀꯩ ꯂꯩ ꯑꯣꯍ ꯍꯧꯗꯣꯡ ꯂꯝꯕꯣꯏꯕꯒꯤꯁꯤ ꯂꯩꯌꯦ ꯄꯦꯕꯦꯠꯀꯤꯗꯣ
ꯑꯥ
ꯍꯥ ꯄꯦꯕꯦꯠ ꯇꯥꯔꯤ ꯕꯥꯔꯥ ꯇꯧꯕꯗꯣ ꯌꯦꯡꯉꯕ
ꯑꯦꯍ ꯌꯦꯟꯗꯦ
ꯌꯦꯡꯗ꯭ꯔꯤꯕꯥ ꯌꯦꯡꯉꯣ ꯍꯧꯖꯤꯛ__ ꯀꯥꯟꯗꯤ ꯌꯨꯇ꯭ꯌꯨꯕꯇ ꯂꯣꯏꯅ ꯁꯥꯗꯣꯛ ꯁꯥꯗꯣꯛꯑꯒ ꯀꯩꯟ ꯇꯧꯑꯔꯕꯅꯦ
ꯑꯣ
ꯀꯩꯅꯣ ꯌꯦꯡꯗ꯭ꯔꯣ ꯅꯪ ꯑ ꯑꯦ ꯔꯥꯅꯤ ꯕꯂꯥ ꯃꯣꯏꯒꯤ ꯌꯨꯇ꯭ꯨꯞ ꯆꯦꯅꯦꯜꯗꯨ ꯌꯦꯡꯗ꯭ꯔꯣ
ꯌꯦꯡꯗꯦ
ꯑꯁ ꯅꯨꯡꯉꯥꯏ ꯅꯨꯡꯉꯥꯏꯕꯗꯤ ꯌꯦꯡꯗꯦ ꯅꯪꯗꯤ
ꯑꯩꯗꯤ ꯍꯤꯟꯗꯤꯒꯨꯝꯕ ꯌꯦꯡꯉꯦ ꯑꯗꯨꯅꯦ ꯌꯦꯟꯗꯦ ꯑꯩ ꯃ ꯃꯐꯝ ꯂꯩꯔꯗꯤ ꯌꯦꯡꯒꯦꯀꯣ
ꯍꯣꯏ
ꯇꯥꯕ꯭ꯔꯣ
ꯇꯥꯏꯌꯦ
ꯃꯐꯝ ꯂꯩꯔꯗꯤ ꯑꯩ ꯌꯦꯡꯒꯦꯀꯣ
ꯃꯇꯝ ꯂꯩꯔꯗꯤ
ꯑꯪ
ꯌꯦꯡꯉꯣ ꯌꯦꯡꯉꯣ ꯌꯦꯡꯉꯣ ꯅꯨꯡꯉꯥꯏꯕꯅꯦ ꯌꯦꯡꯉꯣ ꯍꯧꯖꯤꯛꯀꯥꯟꯗꯤ ꯍꯧꯖꯤꯛꯀꯥꯟꯒꯤ ꯁꯤꯃꯥꯗꯤ ꯅꯨꯡꯉꯥꯏꯇꯦ ꯍꯥꯟꯅꯒꯤ ꯁꯤꯃꯥꯗꯤ ꯅꯨꯡꯉꯥꯏꯌꯦꯀꯣ
ꯍꯣꯏ ꯍꯣꯏ ꯆꯨꯝꯃꯦ
ꯑꯩꯒꯤ ꯍꯥꯟꯅꯒꯤ ꯁꯤꯅꯤꯃꯥꯁꯤꯗꯤ ꯃꯤꯌꯤꯡ ꯌꯥꯝ ꯌꯥꯎꯋꯦ ꯑꯥꯔ__ ꯊ ꯌꯥꯝ ꯆꯦꯜꯂꯦ ꯌꯥꯝ ꯅꯨꯡꯉꯥꯏꯌꯦ
ꯎꯝ
ꯎꯝ ꯍꯧꯖꯤꯛꯀꯥꯟꯒꯤꯗꯤ ꯅꯨꯡꯉꯥꯏꯇꯦ
ꯍꯣꯏ ꯅꯪ ꯅꯪ ꯍꯨꯖꯤꯛ ꯀꯩꯗꯧꯔꯤꯅꯣ
ꯑꯩꯁꯦ ꯏꯔꯨꯖꯒꯦꯅ ꯏꯁꯤꯡ ꯌꯥꯔꯤ
ꯑꯩꯁꯨ ꯏꯔꯨꯖꯅꯤ
ꯑꯩ ꯊꯕꯛ ꯑꯃ ꯆꯠꯇꯣꯏꯕ ꯑꯗꯨꯒꯤ ꯊꯕꯛ ꯑꯃ ꯆꯠꯄꯗ ꯍꯥꯟꯅ ꯆꯠꯄꯗ ꯅꯨꯡꯉꯥꯏꯇꯦ ꯑꯗꯨꯒꯤ ꯏꯟꯅ ꯆꯤꯡꯅ ꯒ꯭ꯌꯥꯟ ꯇꯥꯅ ꯆꯠꯀꯦ ꯇꯧꯕꯅꯤꯗꯥ
ꯍꯣꯏ
ꯐꯤꯁꯨ ꯁꯨꯗꯧ ꯌꯥꯝꯃꯦ ꯁꯨꯅꯤꯡꯉꯥꯏ ꯐꯤꯁꯨ ꯐꯨꯔꯤꯠ ꯑꯍꯨꯝ ꯑꯃ ꯂꯩꯔꯦ ꯑꯗꯨꯗꯤ ꯈꯣꯡꯒ꯭ꯔꯥꯎꯗꯒꯤ ꯀꯩꯩꯗꯒꯤ ꯁꯨꯅꯤꯡꯉꯥꯏ ꯌꯥꯝꯃꯦ ꯐꯤ ꯐꯧꯐꯝꯗꯨꯅ ꯍꯦꯟꯅ ꯂꯩꯇꯦꯕ
ꯍꯣꯏ ꯍꯣꯏ
ꯋꯥꯔꯦꯗ ꯑꯩꯗꯤ ꯅꯪꯗꯤ ꯋꯥꯕ꯭ꯔꯣ
ꯑꯩ ꯋꯥꯗꯦ ꯍꯨꯖꯤꯛ ꯋꯥꯗꯦ
ꯑꯣ ꯑꯩꯗꯤ ꯍꯧꯖꯤꯛꯇꯤ ꯋꯥꯕ ꯍꯧꯔꯦ ꯍꯣꯔꯦꯟ ꯇꯨꯝꯂꯝ ꯇꯏꯐꯥꯎ ꯑꯗꯨꯝ ꯊꯕꯛ ꯇꯧꯕꯗꯣ ꯋꯥꯔꯅꯤ
ꯑꯣ ꯑꯗꯨ ꯈꯔ ꯇꯨꯝꯃꯣ ꯈꯔ ꯔꯦꯁ ꯇꯧꯔꯣ
ꯎꯝ ꯇꯧꯗꯣꯏꯅꯦ
ꯎꯝ ꯍꯣꯏ ꯅꯪ ꯋꯥꯔꯗꯤꯀꯣ
ꯎꯝ ꯄꯣꯊꯥꯗ꯭ꯔꯗꯤꯀꯣ ꯊꯕꯛ ꯇꯧꯕꯗꯨꯁꯨ ꯃꯤ ꯑꯩꯈꯣꯏꯁꯨ ꯑꯩꯈꯣꯏꯁꯨ ꯃꯤꯅꯤꯅ ꯊꯕꯛ ꯑꯗꯨꯝ ꯇꯧ ꯂꯩꯕꯗꯤ ꯉꯝꯗꯦꯗꯅ
ꯍꯣꯏ
ꯔꯣꯕꯣꯠ ꯑꯣꯏꯔꯗꯤ ꯐꯕ
ꯍꯣꯏ ꯍꯣꯏ ꯆꯨꯝꯃꯦ
ꯍꯣ ꯄꯥꯏꯕꯒ ꯌꯥꯔꯗꯤꯀꯣ ꯑꯩꯅ ꯄꯥꯏꯗꯧ ꯃꯌꯥꯝꯁꯦ ꯅꯪꯒꯟꯁꯤꯗ ꯏꯁꯥ ꯑꯃꯒ ꯄꯥꯜꯂꯒ ꯄꯥꯏꯔꯗꯤ ꯍꯥ ꯑ ꯋꯥꯜꯋꯔ
ꯇꯥꯕ꯭ꯔꯣ ꯇꯥꯕ꯭ꯔꯣ ꯍꯜꯂꯣ ꯅꯪ ꯂꯩꯔꯤꯕ꯭ꯔꯣ ꯇꯥꯕ꯭ꯔꯣ ꯑꯩ ꯅꯪꯉꯣꯟꯗ ꯇꯥꯗꯦꯀꯣ